ꯑꯥ ꯇꯥ
ꯑꯧ ꯃꯣꯏ ꯑꯉꯥꯡꯗꯤ ꯄꯣꯠ ꯍꯥꯞꯄꯛꯀꯅꯤ ꯑꯗꯨ ꯃꯥ ꯂꯧꯕ ꯂꯥꯛꯀꯦ ꯍꯥꯏꯕ꯭ꯔꯣ
ꯑꯧ ꯃꯥ ꯂꯧꯕ ꯅꯣꯏꯗꯨꯗ ꯑꯗꯨꯝ ꯂꯧ ꯂꯥꯛꯍꯜꯂꯁꯨ ꯌꯥꯏ ꯅꯠꯇ꯭ꯔꯒꯅ ꯅꯪꯅ ꯑꯗꯨꯝ ꯈꯪꯗꯦꯅꯦ ꯂꯝꯕꯤꯕꯨꯗꯤ ꯑꯣꯏꯔꯝꯃꯣꯏ ꯃꯥꯏꯗꯨꯅ ꯈꯤꯇꯪ ꯀꯩꯅꯣ ꯇꯧꯕ ꯃꯥꯜꯂꯦ ꯃꯥꯗꯨ ꯂꯧꯍꯜꯂꯛꯑꯣ ꯍꯥꯏꯕ꯭ꯔ
ꯍꯣꯏ ꯃꯥ ꯑꯣꯏꯅ ꯂꯧꯍꯜꯂꯣ ꯑꯩꯁꯨ ꯂꯥꯛꯄꯒ ꯍꯥꯏꯗꯤ ꯀꯥ ꯅꯨꯡ ꯗꯨꯁꯨ ꯃꯣꯠꯂꯝꯒꯅꯤꯕꯀꯣ ꯑꯗꯨꯅ ꯀꯥ ꯅꯨꯡ ꯁꯦꯡꯕ ꯈꯣꯠꯄ ꯇꯧꯕꯒ ꯑꯩꯅ ꯊꯤꯜꯂꯨꯕ ꯍꯥꯏꯗꯣ ꯐꯔꯛ ꯈꯤꯇꯪ ꯇꯥꯗꯧ ꯃꯥꯜꯂꯦ ꯍꯥꯏꯗꯤ ꯅꯨꯃꯤꯠꯇꯨꯗ ꯑꯃꯨꯛ ꯊꯤꯜꯍꯧꯗ ꯇꯥꯔꯗꯤ ꯄꯣꯠ ꯈꯩꯗꯨ ꯄꯠꯈꯤꯅꯦꯕ ꯃꯥꯁꯨ ꯌꯧꯔꯛꯄꯒ ꯌꯨꯝꯒꯤ ꯄꯣꯠꯅꯤꯅ ꯆꯥꯅꯤꯡꯉꯝꯅꯤ ꯑꯗꯨꯅ ꯍꯥꯏꯈ꯭ꯔꯣ ꯑꯩꯒꯤ ꯃꯇꯝꯗꯨ ꯌꯦꯡꯉꯒ ꯅꯪꯅ ꯃꯥꯗꯣ ꯂꯧ ꯈꯔ ꯂꯧꯕ ꯂꯥꯛꯑꯣꯅ
ꯑꯗꯣ ꯅꯪ ꯑꯣꯛ ꯊꯣꯡꯕꯗꯤ ꯆꯥꯕ ꯅꯠꯇ꯭ꯔꯣ
ꯆꯥꯏ
ꯑꯩꯒꯤꯅ ꯌꯧꯟꯁꯥꯡ ꯑꯥ ꯅꯣꯏ ꯆꯠꯇꯧ ꯅꯨꯃꯤꯠꯇꯨꯗ ꯍꯥꯏꯗꯤ ꯊꯣꯡꯉꯒ ꯄꯤꯒꯦ ꯇꯧꯕ ꯑꯗꯨꯏꯅꯤꯗ ꯑꯣꯛꯇꯣ ꯆꯥꯕꯨ ꯆꯥꯅꯤꯡꯗꯣꯏꯔꯥ ꯈꯪꯗꯦꯅꯦ ꯍꯥꯏꯗꯤ ꯑꯣꯛꯇꯤ ꯏꯪꯅ ꯆꯥꯕꯗꯤ ꯍꯥꯎꯗꯤ ꯍꯥꯎꯇꯕꯅꯤ ꯑꯗꯨꯅꯤ ꯑꯩꯅ ꯌꯦꯟꯗꯣ ꯑꯣꯏꯅ ꯊꯣꯡꯉꯒ ꯄꯤꯔꯛꯁꯤꯔꯥ ꯈꯟꯕ
ꯑꯣꯛ ꯍꯥꯏꯁꯦ ꯁꯥꯕꯅꯤꯅ ꯌꯥꯗꯧ ꯃꯥꯟꯗꯦ ꯅꯪꯅ ꯄꯤꯅꯤꯡꯉꯒꯗꯤꯅꯦ ꯈꯪꯗꯦ ꯌꯦꯟ ꯇꯣꯛꯑꯁꯨꯅꯦ ꯀꯪꯅ ꯇꯥꯎꯕ ꯌꯥꯒꯗꯕꯒ ꯀꯪꯅ ꯇꯧꯔꯣ ꯅꯠꯇ꯭ꯔꯗꯤ ꯁꯥꯕꯅꯤꯅ ꯑꯃꯨꯛ ꯄꯨꯝꯃꯗꯤ ꯄꯥꯝꯃꯨꯏꯗꯅ ꯃꯥ ꯑꯣꯛ ꯆꯥꯅꯤꯡꯉꯦ ꯍꯥꯏꯔꯦꯕ꯭ꯔꯣ
ꯍꯣꯏ ꯑꯩꯈꯣꯏ ꯁꯤ ꯑꯣꯛꯇꯨꯅ ꯈꯔ ꯍꯥꯎꯕ ꯍꯦꯜꯂꯦꯌꯦ ꯑꯃ ꯅꯣꯏ ꯑꯗꯨꯗꯒꯤ ꯑꯣꯛꯇꯨꯗꯒꯤꯗꯤ ꯑꯗꯨꯒꯤ ꯃꯥꯅ ꯑꯣꯛꯇꯨ ꯑꯩꯅ ꯍꯣꯏ ꯑꯩꯅ ꯑꯆꯥꯔꯕꯨꯗꯤ ꯁꯦꯝꯃꯒꯦ ꯇꯧꯔꯝꯕꯅꯦꯕ ꯑꯗꯨ ꯍꯥꯎꯕꯅꯦꯕ ꯑꯗꯨꯁꯨ ꯑꯗꯣ ꯑꯆꯥꯔꯗꯣ ꯑꯩꯅ ꯅꯪꯁꯨ ꯈꯔ ꯂꯧꯍꯧꯅꯕꯅꯦꯅ ꯑꯩꯁꯨ ꯅꯪ ꯄꯨꯕꯤꯕꯅꯤꯅ ꯅꯪ ꯆꯥꯅꯤꯡꯕ꯭ꯔ ꯍꯪꯉꯝꯃꯤꯗꯣ
ꯌꯥꯏꯌꯦ ꯑꯗꯨ ꯃꯥ ꯑꯣꯛ ꯆꯥꯅꯤꯡꯉꯦ ꯍꯥꯏꯔꯗꯤ ꯃꯥꯒꯤ ꯑꯣꯛꯇꯨ ꯇꯧꯔꯁꯨ ꯎꯝ ꯇꯧꯕꯤꯌꯨꯀꯣ ꯍꯥꯏꯗꯤ ꯍꯥꯏꯗꯤ ꯁꯥꯕꯅꯤꯅ ꯑꯃꯨꯛ ꯄꯨꯝꯗꯣꯏꯔ ꯄꯥꯈꯠꯄꯒꯤꯅꯤ
ꯄꯨꯝꯕꯗꯤ ꯄꯨꯝꯃꯣꯏꯗ ꯑꯗꯨꯝ ꯌꯥꯅꯤꯗ
ꯍꯣꯏ ꯑꯗꯨꯗꯤ ꯃꯥꯅ ꯆꯥꯅꯤꯡꯉꯦ ꯍꯥꯏꯔꯗꯤ ꯇꯧꯕꯤꯔꯣ
ꯍꯣꯏ ꯅꯣꯏ ꯁꯤꯗꯩ ꯀꯅꯥ ꯀꯅꯥ ꯆꯠꯇꯣꯏꯅꯣ ꯃꯤ ꯌꯥꯝ ꯆꯠꯇꯣꯏꯔꯣ ꯄꯣꯠꯇꯨ
ꯑꯩꯒꯤ ꯏꯃꯥꯟꯅꯕꯤ ꯑꯃꯒ ꯆꯪꯗꯣꯏ ꯃꯣꯏ ꯈꯔ ꯑꯃꯗꯤ ꯅꯍꯥꯟ ꯆꯪꯈ꯭ꯔꯦ ꯀꯨꯏꯔꯦꯕ ꯆꯪꯈꯤꯕ ꯑꯗꯨ ꯑꯩꯒ ꯑꯩꯈꯣꯏ ꯑꯅꯤꯗꯤ ꯆꯪꯃꯤꯟꯅꯔꯛꯀꯅꯤ
ꯑꯝ ꯑꯥ ꯗꯨꯗꯤ ꯇꯥꯏꯌꯦ ꯇꯥꯏꯌꯦ ꯇꯥꯏꯌꯦ ꯑꯃꯨꯛ ꯑꯃꯨꯛ ꯅꯦꯠꯋꯥꯛ ꯅꯨꯡꯉꯥꯏꯇꯦ ꯉꯁꯤ
ꯍꯣꯏ ꯑꯗꯨꯗꯤ ꯄꯣꯠ ꯆꯩꯗꯨꯁꯨ ꯍꯥꯞꯆꯤꯜꯂꯒ ꯊꯝꯃꯣ ꯑꯩꯅ ꯄꯣꯠ ꯌꯣꯝꯗꯣꯔꯦ ꯍꯥꯏꯕ ꯀꯥꯟ ꯗꯨꯗ ꯊꯤꯜꯂꯛꯅꯕ ꯇꯥꯕ꯭ꯔꯣ
ꯍꯦꯜꯂꯣ
ꯇꯥꯏꯌꯦ
ꯑꯣ ꯁꯤ ꯅꯦꯠꯋꯥꯛ ꯑꯅꯨꯛ ꯃꯨꯛ ꯅꯨꯡꯉꯥꯏ
ꯅꯦꯠꯋꯥꯛ ꯅꯨꯡꯉꯥꯏꯇ꯭ꯔꯗꯤ ꯃꯄꯥꯟ ꯊꯣꯛꯑꯒꯔ ꯀꯩꯅꯣ ꯃꯄꯥꯗꯨ ꯂꯦꯡꯉꯒ ꯌꯦꯡꯉꯣ
ꯂꯦꯡꯉꯦ ꯅꯣꯡ ꯃꯪꯕꯩ ꯑꯣꯏꯔꯝꯗꯧ ꯃꯥꯟꯕ ꯑꯗꯨ ꯅꯣꯏ ꯅ ꯅꯣꯡꯕꯨꯗꯤ ꯈꯔ ꯈꯔ ꯇꯥꯏꯌꯦ ꯑꯗꯨꯅꯅꯦ ꯅꯣꯏ ꯑꯗꯣꯝꯗꯗꯤ ꯇꯥꯗ꯭ꯔꯣ
ꯉꯁꯥꯏꯋꯥꯏ ꯇꯥꯔꯝꯃꯦ ꯍꯧꯖꯤꯛꯇꯤ ꯇꯥꯒꯤꯗ꯭ꯔꯦ
ꯅꯣꯏ ꯍꯥꯟꯅꯃꯨꯛ ꯍꯜ ꯂꯣꯏꯗꯣꯔꯦ ꯅꯪ
ꯃꯥꯅꯦ ꯍꯟꯗꯛ ꯆꯍꯤ ꯂꯣꯏꯗꯨꯏꯅꯦ
ꯀꯔꯝ ꯀꯔꯝ ꯀꯥꯟ ꯂꯣꯏꯗꯣꯏꯕ
ꯑꯣꯛꯇꯣꯕꯔ ꯅꯕꯦꯝꯕꯔ ꯁ꯭ꯋꯥꯏꯗ ꯑꯦꯛꯖꯥꯝ ꯇꯧꯔꯛꯑꯗꯤ ꯁ꯭ꯋꯥꯏꯗ ꯂꯣꯏꯔꯅꯤ
ꯑꯗꯨꯒ ꯅꯣꯏ ꯏꯟꯇ꯭ꯔꯟ ꯆꯠꯇꯨꯏꯕ
ꯍꯣꯏ ꯏꯟꯇꯔꯟꯗꯣ ꯃꯣꯏꯅ ꯑꯥꯗ ꯄꯤꯔꯛꯑꯒꯅ ꯑꯥꯗ ꯇꯧꯔꯅꯤ ꯑꯗꯨꯒ ꯑꯇꯣꯞꯄ ꯃꯐꯝꯗ ꯇꯧꯅꯤꯡꯕ ꯃꯐꯝꯗ ꯇꯧ ꯌꯥꯔꯒꯅ ꯁꯤꯗ ꯇꯣꯅꯤ ꯅꯣꯏ ꯑꯉꯥꯡꯗꯨꯗꯤ ꯀꯌꯥꯝ ꯋꯥꯠꯂꯤꯒꯦ ꯃꯥ ꯆꯪꯕ ꯀꯨꯏꯕꯨꯗꯤ ꯀꯨꯏꯒꯤꯗ꯭ꯔꯤ
ꯃꯥ ꯈꯤꯇꯪꯗꯤ ꯋꯥꯠꯂꯤ ꯆꯍꯤ ꯑꯅꯤꯃꯨꯛꯇꯤ ꯋꯥꯠꯂꯤꯗ ꯑꯈꯣꯏ ꯑꯈꯣꯏ ꯑꯈꯣꯏ ꯅꯣꯏꯗꯩ ꯌꯥꯝ ꯖꯨꯅꯤꯌꯥꯔ ꯑꯣꯏꯅꯤꯗ ꯅꯣꯏ ꯃꯈꯥꯗꯤ ꯇꯧꯗꯔꯣꯏꯗ꯭ꯔꯣ ꯅꯪ ꯑꯗꯨꯝ ꯇꯧꯔ ꯂꯣꯏꯁꯜꯂꯗꯣꯏꯔꯣ
ꯈꯪꯗꯦꯗ ꯃꯈꯥꯥꯖꯦ ꯏꯟꯇꯔꯟ ꯇꯧ ꯂꯣꯏꯔꯒ ꯌꯦꯡꯉꯅꯤ ꯅꯪꯗꯤ ꯀ꯭ꯂꯥꯁ ꯅꯨꯡ ꯆꯠꯂꯤꯕ꯭ꯔꯥ ꯀꯃꯥꯏꯟ ꯇꯧꯔꯤꯒꯦ ꯍꯧꯖꯤꯛꯀꯥꯟꯁꯦ
ꯀ꯭ꯂꯥꯁ ꯅꯨꯡ ꯆꯠꯇ꯭ꯔꯦ ꯑꯈꯣꯏ ꯀ꯭ꯂꯥꯁ ꯂꯣꯏꯗ꯭ꯔꯤꯉꯥꯏꯗ
ꯑꯣ ꯅꯣꯏ ꯑꯉꯥꯡꯗꯣ ꯑꯩ ꯂꯩꯕꯝꯗꯤ ꯈꯪꯉꯦ ꯍꯥꯏꯕ ꯅꯠꯇ꯭ꯔꯣ
ꯅꯣꯏ ꯂꯩꯕꯝꯗꯤ ꯈꯪꯕꯅꯦ ꯑꯗꯣ ꯅꯪ
ꯃꯥꯏ ꯀꯃꯦꯟꯠꯇꯨꯕꯨ ꯀꯃꯥꯏ ꯇꯧꯖꯥꯠꯅꯣ ꯑꯗꯨꯝ ꯅꯨꯡꯉꯥꯏꯖꯥꯠꯂ ꯑꯩꯒꯁꯨ ꯅꯣꯡꯃꯗꯤ ꯅꯥꯏ ꯅꯍꯥꯟꯃꯨꯛ ꯑꯍꯥꯟꯕꯗꯤ ꯊꯦꯡꯅꯒ꯭ꯔꯦ ꯑꯗꯩꯗꯤ ꯋꯥꯔꯤ ꯁꯥꯟꯅꯒꯤꯗ꯭ꯔꯦ ꯅꯣꯏꯅꯁꯨ ꯍꯥꯏꯌꯣ
ꯎꯝ ꯍꯣꯏ ꯂꯩꯚꯝꯗꯨꯒꯤꯅꯤꯗ ꯂꯩꯚꯝꯗꯣ ꯑꯈꯣꯏꯒꯤ ꯀꯩꯅꯣ ꯉꯥꯛꯇ ꯂꯩꯃꯤꯟꯅꯕ ꯀꯥꯡꯕꯨ ꯉꯥꯛꯇ ꯂꯩꯃꯤꯟꯅꯅꯤꯡꯕ ꯑꯗꯨꯒꯤꯅꯤꯗ ꯃꯥꯅ ꯑꯁꯣꯝ ꯂꯩꯕꯗꯣ ꯃꯣꯏ ꯂꯩꯕꯝꯗꯨꯗ ꯁꯤ ꯀꯩꯅꯣꯝꯃ ꯐꯝꯨꯡ ꯈꯔ ꯂꯩ ꯍꯥꯏꯕ ꯑꯗꯨꯏ ꯅꯨꯡꯉꯥꯏꯇꯕ ꯑꯗꯤ ꯅꯣꯏ ꯑꯗꯣꯝ ꯂꯣꯝꯗꯤ ꯀꯤ ꯀꯩꯁꯨ ꯇꯧꯗꯕꯣ ꯅꯨꯡꯉꯥꯏꯕꯣ ꯂꯩꯕ
ꯑꯈꯣꯏꯗꯤ ꯅꯨꯡꯉꯥꯏ ꯍꯥꯏꯗꯤ ꯒꯥꯔꯤ ꯅꯨꯡꯂꯤ ꯇꯣꯡꯕꯝꯕꯨ ꯑꯣꯏꯔꯣ ꯑꯈꯣꯏꯖꯦ ꯌꯥꯝ ꯍꯥꯏꯗꯤ ꯆꯥꯏꯕ ꯑꯈꯣꯏꯅ ꯄꯣꯠ ꯑꯋꯥꯠꯄ ꯈꯤꯇꯪ ꯂꯩꯅꯤꯡꯉꯦꯕꯨ ꯍꯥꯏꯔꯣ ꯗꯤ ꯕꯖꯥꯔ ꯃꯄꯥꯟ ꯑꯣꯏꯌꯦ ꯕꯖꯥꯔ ꯃꯄꯥꯟ ꯍꯥꯏꯔꯒ ꯌꯥꯝ ꯂꯥꯞꯄ ꯈꯣꯠꯄ ꯕꯖꯥꯔ ꯄꯨꯔꯥ ꯃꯦꯟ ꯔꯣꯗꯁꯨ ꯅꯠꯇꯦꯕ ꯈꯤꯇꯪ ꯆꯪꯉꯒ ꯂꯩꯕꯗꯣ ꯗꯨꯃꯥꯏꯅ ꯂꯩꯔꯛ ꯈꯥꯏꯇꯣꯔ ꯑꯗꯨꯃꯥꯏꯟ ꯆꯪꯉ ꯑꯈꯣꯏꯔꯣꯝ ꯑꯗ꯭ꯋꯥꯏꯗꯁꯨ ꯍꯧꯖꯤꯛ ꯑꯈꯣꯏ ꯖꯨꯟ ꯖꯨꯂꯥꯏ ꯌꯧꯔꯛꯄꯗꯩꯗꯤ ꯁꯨꯇꯤꯒꯤ ꯑꯗꯨꯝ ꯍꯥꯏꯗꯤ ꯁꯦꯁꯟ ꯍꯧꯕ ꯃꯇꯝ ꯂꯣꯏꯖꯤꯟꯅꯒꯤꯕ ꯑꯣꯏꯔꯣ ꯑꯅꯧꯕ ꯂꯥꯛꯄꯒꯤ ꯀꯥ ꯑꯍꯥꯡꯕ ꯂꯩꯔꯝꯒꯅꯤ ꯃꯥ ꯍꯌꯦꯡ ꯂꯥꯛꯑꯀꯥꯟꯗ ꯑꯩ ꯍꯪꯕꯕꯨꯗꯤ ꯍꯪꯒꯦ ꯍꯥꯏꯗꯤ ꯃꯥꯅ ꯁꯣꯝꯗ ꯍꯣꯡꯇꯣꯛꯅꯤꯡꯉꯦ ꯍꯥꯏꯇꯥꯥꯔꯗꯤ ꯃꯥꯥꯏ ꯀ꯭ꯂꯥ ꯀꯣꯂꯦꯖꯀꯁꯨ ꯑꯈꯣꯏ ꯑꯗꯣꯝꯒꯤꯅ ꯅꯛꯅꯕꯅꯤꯅ ꯑꯈꯣꯏ ꯂꯣꯝꯗꯖꯨ ꯍꯣꯡꯖꯔꯛꯑꯁꯨ ꯌꯥꯏꯗꯅꯥ ꯃꯥꯅ ꯍꯣ ꯍꯥ ꯍꯥꯏꯗꯤ ꯑꯗꯨꯝ ꯍꯥꯏꯗꯤ ꯃꯥ ꯈꯨꯗꯣꯡꯊꯤꯕꯒꯨꯝꯕ ꯂꯩꯗꯅ ꯑꯗꯨꯝ ꯍꯥꯏꯗꯤ ꯂꯝꯗ ꯂꯩꯅꯕ ꯍꯥꯏꯁꯤꯗꯤ ꯑꯈꯣꯏ ꯃꯩꯇꯩ ꯃꯆꯥ ꯑꯃ ꯅꯛꯅꯔ ꯂꯩꯔꯒꯅ ꯅꯥ ꯌꯦꯛꯄꯕꯨ ꯑꯣꯏꯔꯣ ꯅꯨꯡꯉꯥꯏꯗꯅ ꯑꯗꯨꯅ ꯁꯣꯝꯗ ꯑꯩꯅꯁꯨ ꯍꯪꯕꯤꯒꯦ ꯍꯌꯦꯡ ꯆꯪꯉꯛꯑꯒ ꯑꯗꯨꯝ ꯃꯥ ꯗꯨꯝ ꯁꯣꯝꯗ ꯍꯣꯡꯖꯔꯛꯄ ꯌꯥꯏꯗꯅ
ꯍꯣꯏ ꯑꯗꯨꯅꯦ ꯍꯥꯏꯁꯦ ꯃꯥꯁꯨ ꯂꯩꯕꯗꯨ ꯂꯩꯔꯒ ꯑꯗꯨ ꯂꯩꯔꯒ ꯍꯥꯏꯗꯤ ꯍꯔꯥꯎ ꯀꯨꯝꯍꯩ ꯑꯝ ꯇꯧꯔꯛ ꯃꯇꯝꯗꯁꯨ ꯆꯥꯛꯀꯧꯕ ꯑꯣꯏꯔꯣ ꯀꯩꯑꯣ ꯇꯧꯕ ꯃꯇꯝꯗꯁꯨ ꯑꯃꯨꯛ ꯂꯩꯇ ꯑꯃꯨꯛ ꯂꯩꯇꯕꯅꯤꯅ ꯃꯥꯁꯨ ꯅꯨꯡꯉꯥꯏꯇꯦ ꯍꯥꯏꯌꯦꯕ ꯑꯗ ꯍꯔꯥꯎ ꯀꯨꯝꯍꯩ ꯑꯃ ꯂꯩ ꯃꯇꯝꯗ ꯅꯣꯏꯁꯨ ꯄꯨꯂꯞ ꯊꯣꯛ ꯌꯥꯏꯗꯅ ꯑꯗꯒꯤ ꯀꯣꯏꯕ ꯆꯠꯄ ꯑꯣꯏꯔꯁꯨ ꯍꯥꯏꯗꯤ ꯃꯣꯏ ꯃꯣꯏ ꯀꯩꯅꯣꯒꯤꯗꯕꯨꯗꯤ ꯌꯥꯎꯕ ꯃꯣꯏ ꯀꯣꯂꯦꯖꯇꯒꯤ ꯃꯤꯗꯤ ꯌꯥꯎꯕ ꯑꯗꯨ ꯌꯥꯎꯔꯁꯨ ꯃꯣꯏ ꯂꯥꯞꯅ ꯂꯩꯃꯤꯟꯅꯩ ꯍꯥꯏꯕ ꯌꯥꯝ ꯂꯥꯞꯄꯦ ꯍꯥꯏꯕ ꯑ ꯅꯣꯏꯁꯨ ꯅꯣꯏꯅ ꯁꯦꯅꯤꯌꯥꯔ ꯑꯣꯏꯕꯅꯤꯅ ꯃꯣꯏꯁꯨ ꯈꯔ ꯅꯣꯏꯅ ꯒꯥꯏꯗ ꯇꯧꯄꯤꯔ ꯇꯧ ꯌꯥꯏꯗꯅ ꯑꯗꯨꯒꯤꯅꯤꯗ ꯅꯣꯏ ꯅꯪ ꯂꯩꯕꯝꯗꯨꯗ ꯑꯗꯨꯝ ꯍꯪꯗꯤ ꯍꯪꯉꯒꯦ ꯃꯥꯗꯨꯁꯨ
ꯍꯪꯉꯣ ꯃꯥꯗꯣ ꯍꯣꯡꯗꯣꯛꯄ ꯌꯥꯕ ꯃꯇꯥꯡ ꯑꯣꯏꯇꯥꯔꯗꯤ ꯑꯩꯅ ꯍꯟꯗꯛ ꯆꯪꯉꯛꯄꯩꯗꯨꯗ ꯌꯦꯡꯉꯒ ꯍꯣꯡꯗꯣꯛꯄ ꯌꯥꯏ ꯗ‌ꯦꯅꯥ ꯑꯗꯨꯝ ꯑꯈꯣꯏ ꯑꯁꯣꯝꯗ ꯏꯃꯥꯟꯅꯕꯤ ꯍꯥꯏꯗꯤ ꯑꯗꯨꯝ ꯑꯈꯣꯏ ꯀ꯭ꯂꯥꯁꯀꯤ ꯂꯩꯕ ꯌꯥꯎꯕꯅꯦ ꯃꯣꯏꯗꯨ ꯅꯍꯥꯟꯃꯨꯛ ꯇꯥꯡꯉꯦ ꯀꯥꯏꯅ ꯍꯥꯏꯔꯛꯈꯤꯕꯅ‌‌ꯦ ꯑꯩꯅ ꯈꯔꯗꯤ ꯄꯥꯝꯗꯕ ꯃꯣꯏ ꯃꯐꯝꯗꯣ ꯍꯥꯏ ꯌꯥꯝ ꯃꯣꯠꯄ ꯍꯥꯏꯗꯤ ꯏꯁꯤꯡ ꯀꯩꯀꯩꯁꯨ ꯅꯨꯡꯉꯥꯏꯕ ꯃꯄꯥ ꯑꯣꯏꯗꯕꯅꯦꯕ ꯏꯁꯤꯡ ꯈꯔ ꯅꯨꯡꯉꯥꯏꯇꯕꯅꯦ ꯃꯣꯏꯗꯨ ꯑꯗꯨꯒꯤ ꯑꯩꯅ ꯅꯍꯥꯟꯃꯨꯛ ꯍꯥꯏꯒꯦ ꯇꯧꯔ ꯅꯣꯏ ꯑꯉꯥꯡꯒꯩ ꯅꯨꯡꯉꯥꯏꯒ꯭ꯔ‌ꯣꯏꯅ ꯇꯧꯕ ꯃꯥꯗꯤ ꯆꯥꯛ ꯌꯦꯟꯁꯥꯡ ꯊꯣꯡꯕꯗꯣ ꯃꯊꯟꯇ ꯊꯣꯡꯖꯩꯔ‌ꯣ ꯅꯠꯇ꯭ꯔ ꯃꯣꯏꯅ ꯄꯤꯔ ꯆꯥꯏꯔꯣ ꯀꯃꯥꯏ ꯇꯧꯏꯅꯣ
ꯑꯥ ꯃꯥꯏꯗꯣ ꯍꯣꯁꯇꯦꯟꯅꯦꯕ ꯑꯗꯨ ꯃꯥꯗꯤ ꯑꯗꯨ ꯆꯥꯅꯤꯡꯗ꯭ꯔꯦ ꯍꯥꯏꯕ ꯏꯟꯖꯥꯡꯗꯨ ꯃꯣꯏ ꯍꯥꯎꯇꯦ ꯍꯥꯏꯕ ꯊꯥꯎꯔꯦꯛ ꯉꯥꯛꯇ ꯉꯥꯏꯗ ꯑꯗꯒꯤ ꯃꯣꯏ ꯑꯥ ꯌꯦꯟ ꯇꯥꯕ ꯅꯨꯃꯤꯠꯀꯥꯡꯗꯨꯁꯨ ꯑꯩ ꯀꯩꯁꯨ ꯍꯥꯎꯇꯦ ꯍꯥꯏꯕ ꯃꯇꯨꯝ ꯑꯅꯤꯒꯨꯝ ꯄꯤꯔꯒ ꯑꯗꯨꯝ ꯍꯥꯏꯗꯤ ꯑꯂꯨ ꯑꯃ ꯍꯥꯞꯄꯒ ꯑꯗꯨꯝ ꯇꯧꯋꯦ ꯍꯥꯏꯕ ꯑꯗꯣ ꯃꯥꯅ ꯑꯥ ꯀꯩꯅꯣ ꯑꯣꯏꯔꯁꯨ ꯆꯥꯛ ꯊꯣꯡꯃꯤꯟꯅ ꯌꯥꯕ ꯑꯗꯩ ꯔꯦꯟꯗ ꯅꯠꯇ꯭ꯔꯁꯨꯀꯣ ꯄꯤ ꯖꯤ ꯗ ꯑꯣꯏꯔꯁꯨ ꯑꯗꯨꯝ ꯈꯔ ꯀꯥꯗꯒ ꯀꯩꯅꯣ ꯇꯧ ꯌꯥꯕ ꯈꯣꯠꯄ ꯂꯩꯅꯤꯡꯉꯦ ꯍꯥꯏꯕ ꯍꯣꯁꯇꯦꯜ ꯂꯩꯕ ꯌꯥꯝ ꯋꯥꯔꯦ ꯍꯥꯏꯕ ꯑꯗꯨꯅꯤꯗ
ꯍꯣꯏ ꯑꯗꯨꯗꯤ ꯀꯥꯏ ꯍꯥꯎꯗꯣꯏꯅꯣ ꯃꯣꯏ ꯄꯤꯕ ꯍꯥꯏꯁꯤꯗꯤ ꯃꯣꯏꯗꯤ ꯑꯌꯨꯛ ꯈꯨꯗꯤꯡꯒꯤ ꯍꯋꯥꯏ ꯇꯧꯔꯅꯤ ꯊꯥꯎ ꯅꯨꯡ ꯁꯕꯖꯤꯒ ꯍꯥꯏꯔꯒ ꯒ꯭ꯌꯥꯟ ꯃꯦꯟ ꯇꯥꯗꯕꯅꯤ ꯅꯨꯃꯤꯠ ꯈꯨꯗꯤꯡꯒꯤ ꯍꯟꯖꯤꯟ ꯍꯟꯖꯤꯟ ꯆꯥꯅꯤꯡꯉ ꯀꯥ ꯀꯥꯏ ꯆꯥꯅꯤꯡꯗꯣꯅꯣ ꯑꯗꯨꯅ ꯌꯨꯝꯗ ꯏꯃꯥꯏꯁꯨ ꯑꯗꯨꯝ ꯉꯥ ꯉꯥ ꯑꯌꯥꯏꯕ ꯑꯗꯨꯒꯨꯝꯕꯗꯨꯁꯨ ꯑꯗꯨꯝ ꯏꯟꯖꯥꯡ ꯍꯥꯎꯇꯕ ꯀꯥꯟꯗ ꯊꯨꯝ ꯈꯔ ꯆꯥꯏꯔꯒ ꯆꯥꯕ ꯍꯥꯎꯕꯅꯦ ꯑꯗꯨꯅꯁꯨ ꯕꯨꯖꯤꯌꯥꯒꯨꯝꯕ ꯑꯣꯏꯔꯁꯨ ꯃꯥꯒꯤ ꯆꯥꯅꯤꯡꯉꯦ ꯍꯥꯏꯇꯥꯔꯗꯤ ꯍꯪꯉꯣ ꯑꯩꯉꯣꯟꯗꯁꯨ ꯌꯥꯎꯕꯨꯗꯤ ꯌꯥꯎꯔꯤ ꯈꯥꯏꯕꯤꯒꯦ ꯀꯪꯂꯥꯒꯨꯝꯕ ꯑꯣꯏꯔꯁꯨ ꯆꯥꯕ꯭ꯔꯣ ꯍꯪꯉꯣ ꯅꯨꯄꯥꯁꯤꯗꯤ ꯑꯆꯣꯏ ꯄꯥ ꯀꯌꯥ ꯆꯥꯒꯟꯗꯦꯗꯅ ꯑꯗꯨꯝꯕꯗꯣ ꯑꯗꯨꯒꯤꯅꯤꯗ ꯑꯗ‌ꯣ ꯑꯩ ꯅꯣꯏ ꯃꯅꯥꯛꯇ ꯅꯍꯥꯟ ꯃꯨꯛ ꯍꯩꯀꯨ ꯑꯆꯥꯔ ꯑꯃ ꯑꯩ ꯃꯃꯥꯡ ꯂꯩꯈꯤꯕ ꯄꯨꯁꯤꯟꯈꯤꯗ꯭ꯔꯥ ꯍꯩꯀꯔꯨ ꯑꯆꯥꯔꯗꯨꯕꯨ ꯍꯧꯖꯤꯛ ꯁꯦꯝꯃꯤꯕ꯭ꯔꯣ ꯀꯃꯥꯏꯟ ꯇꯧꯏꯅꯣ
ꯑꯈꯣꯏ ꯏꯅꯦꯗꯣ ꯁꯦꯝꯗꯤ ꯁꯦꯝꯃꯦ ꯍꯥꯏꯕꯅ‌ꯦ ꯑꯩꯅ ꯍꯪꯉꯣꯗꯤ ꯍꯪꯉꯛꯀꯦ ꯃꯥꯗꯣ ꯃꯥꯏ ꯃꯥꯏꯗꯣ ꯍꯥꯎꯕꯅꯦ ꯑꯩꯈꯣꯏ ꯂꯩ ꯀꯥꯏꯗ ꯅꯠꯇꯦ ꯑꯝ ꯅꯪꯁꯨ ꯈꯪꯉꯤꯗꯨꯅꯤ ꯑꯈꯣꯏ ꯑꯗꯨꯝ ꯃꯥꯏ ꯑꯗꯨꯝ ꯌꯣꯟꯕꯅꯦꯕ ꯑꯗꯣ ꯌꯥꯝꯗꯤ ꯌꯥꯝ ꯌꯣꯟꯗꯝ ꯍꯧꯖꯤꯛ ꯍꯩꯀꯨ ꯃꯇꯝ ꯑꯣꯏꯕꯅꯤꯅ ꯑꯗꯨꯝ ꯍꯦꯛꯇꯤ ꯍꯦꯛꯂꯑꯅꯤ ꯃꯥꯅ ꯍꯦꯛꯑꯒ ꯌꯣꯜꯂꯑꯅꯤ ꯃꯥꯏ ꯐ꯭ꯔꯦꯁ ꯑꯣꯏꯕꯗꯨꯅ ꯍꯦꯟꯅ ꯍꯥꯎꯕꯅꯦꯕ ꯑꯗꯨꯒ ꯑꯟ ꯑꯔꯤꯕꯗꯨꯗꯤ ꯀꯩꯁꯨ ꯌꯥꯝ ꯍꯥꯎꯇ꯭ꯔꯃ‌ꯦ ꯍꯥꯏꯗꯤ ꯃꯥꯏ ꯂꯣꯏꯖꯤꯜꯂꯛꯄꯩꯀꯣ ꯍꯥꯏꯗꯤ ꯈ‌ꯣꯏꯒꯤ ꯑꯅꯧꯕ ꯃꯥ ꯈꯔ ꯁꯥꯔꯤ ꯍꯥꯏꯕꯅꯦꯕ ꯑꯗꯨ ꯅꯪ ꯆꯥꯅꯤꯡꯕ꯭ꯔꯣ ꯑꯩ ꯆꯥꯅꯤꯡꯉꯗꯤ ꯑꯩ ꯀꯩꯅꯣ ꯇꯧꯔꯀꯦ ꯍꯥꯏꯔꯛꯀꯦ ꯍꯪꯉꯛꯀꯦ
ꯍꯩꯀꯨꯗꯣ ꯈꯔ ꯈꯔ ꯑꯗꯒꯤ ꯍꯩꯅꯧ ꯃꯇꯝꯅꯤꯅ ꯍꯧꯖꯤꯛ ꯍꯩꯅꯧ ꯌꯥꯝ ꯁꯦꯝꯃꯝꯅꯤ ꯍꯩꯅꯧ ꯑꯆꯥꯔꯒꯨꯝꯕꯗꯣ ꯍꯥꯏꯗꯤ ꯍꯩꯅꯧ ꯑꯆꯥꯔ ꯍꯥꯏꯔꯒ ꯑꯩ ꯑꯇꯦꯛꯄꯗꯨꯗꯤ ꯄꯥꯝꯗꯦꯀꯣ ꯈꯤꯇꯪ ꯄꯠꯊꯔꯞ ꯇꯧꯔꯒ ꯑꯉꯥꯡꯕꯒꯤ ꯑꯣꯏꯕꯤꯗꯣ ꯑꯗꯨꯝꯕꯗꯨ ꯃꯥꯏꯗꯨꯗꯤ ꯑꯃꯨꯛ ꯑꯩ ꯍꯟꯗꯛ ꯌꯨꯝ ꯊꯣꯛꯔꯛꯄꯩꯗ ꯑꯃꯈꯛ ꯆꯥꯏꯌꯦꯕ ꯃꯉꯣꯟꯗꯩꯅꯦ ꯍꯥꯏꯔꯗꯤ ꯑꯗꯨ ꯍꯩꯅꯧ ꯑꯆꯥꯔꯗꯨꯁꯨ ꯈꯔ ꯍꯪꯉꯛꯑꯣ ꯂꯩ ꯍꯥꯏ ꯇꯥꯔꯗꯤ ꯅꯪꯅ ꯂꯥꯛꯄꯩ ꯃꯥꯏ ꯄꯣꯠ ꯊꯤꯜꯂꯛꯄꯩꯗ ꯑꯗꯨꯝ ꯄꯨꯂꯞ ꯄꯨꯕꯤꯔꯛ ꯌꯥꯏꯗꯅ
ꯍꯣꯏ ꯍꯣꯏ ꯑꯩ ꯍꯪꯉꯛꯀꯦ ꯑꯈꯣꯏ ꯀꯩꯅꯣꯏꯁꯨ ꯍꯥꯞꯇꯣꯏꯅꯦꯕ ꯃꯥꯏꯁꯨ ꯃꯥꯏ ꯍꯥꯞꯄꯗꯨꯗ ꯅꯪꯒꯤꯁꯨ ꯌꯥꯎꯅ ꯇꯣꯉꯥꯟꯅ ꯑꯃ ꯍꯥꯞꯄꯤꯔꯛꯑꯒꯦ ꯃ ꯂꯩꯗꯤ ꯂꯩꯕꯅꯦ ꯃꯥ ꯌꯥꯝ ꯌꯣꯟꯕꯅꯦꯕ ꯑꯆꯥꯔꯗꯣ ꯑꯗꯨꯒꯤ ꯃꯑꯣꯡꯗꯨ ꯈꯛꯇ ꯑꯣꯏꯗꯣꯏꯔꯣ ꯑꯇꯣꯞꯄꯗꯤ ꯄꯥꯝꯗ꯭ꯔꯕꯣ ꯑꯇꯣꯞꯄ ꯑꯆꯥꯔꯗꯤ ꯀꯩ ꯀꯩ ꯑꯆꯥꯔ ꯆꯥꯅꯤꯡꯒꯦ
ꯑꯇꯣꯞꯄ ꯍꯥꯏꯁꯦ ꯀꯩ ꯀꯩ ꯌꯣꯟꯒꯦ ꯃꯥꯒꯤ ꯍꯩꯅꯧ ꯑꯃ ꯂꯩꯔꯦ ꯍꯩꯀꯨ ꯂꯩꯔꯦ ꯑꯇꯩꯗꯤ ꯑꯩ ꯈꯪꯗꯦ ꯌꯥꯎꯒ
ꯃꯥꯏ ꯑꯃ ꯍꯩꯇꯨꯞ ꯑꯗꯒꯤ ꯍꯩꯃꯥꯡ ꯑꯗꯨꯝ ꯈꯔꯌꯥꯝ ꯌꯥꯎꯕꯅꯦ ꯑꯗꯨꯝ ꯍꯧꯖꯤꯛꯀꯤ ꯃꯇꯝꯗꯗꯤ ꯍꯩꯅꯧꯒ ꯍꯩꯀꯨꯒꯗꯤ ꯌꯥꯝ ꯍꯥꯎꯋꯦ ꯃꯥꯏꯗꯣ ꯍꯥꯏ ꯃꯇꯝꯁꯨ ꯑꯣꯏꯕꯩꯀꯣ ꯑ ꯍꯩꯕꯨꯡꯒꯗꯣ ꯀꯩꯁꯨ ꯍꯥꯎꯇꯝꯅꯦ ꯑꯩꯖꯨ ꯌꯥꯝꯗꯤ ꯆꯥ ꯆꯥꯟꯗꯕꯅꯦꯕ ꯑꯗꯨꯗꯤ ꯀꯨꯏꯅꯖꯨ ꯁꯝꯕ ꯌꯥꯗꯕꯅꯦꯕ ꯑꯀꯪꯕꯗꯨ ꯑꯣꯏꯅ ꯈꯔ ꯀꯨꯏꯟ ꯊꯝ ꯌꯥꯕꯅꯦꯕ ꯑꯗꯨ ꯃꯥꯏ ꯁꯤꯡꯒ ꯇꯧꯕ ꯑꯃ ꯂꯩꯕꯅꯦ ꯌꯥꯝ ꯍꯥꯎꯕ ꯑꯀꯪꯕ ꯑꯃꯥ ꯍꯩꯀꯨꯗꯒꯤ ꯀꯩ ꯃꯤꯛꯁ ꯀꯨꯃꯥꯏꯟ ꯇꯧꯔ ꯀꯣ ꯑꯗꯨꯗꯤ ꯌꯥꯝ ꯍꯥꯎꯕꯅꯦ ꯑꯁꯤꯡꯒꯥꯡꯗ ꯑꯩꯈꯣꯏ ꯁꯤꯡ ꯆꯥ ꯆꯥꯅꯤꯡꯗꯦꯗꯅ ꯁꯨꯝ ꯏꯆꯝ ꯆꯝ ꯂꯩꯒꯥꯟꯗ ꯃꯥꯏꯁꯤꯡꯗꯨꯗꯤ ꯗꯨꯝ ꯑꯥꯏꯗꯤ ꯀꯧꯇꯥ ꯑꯝ ꯂꯩꯔꯁꯨ ꯀꯣ ꯁꯤꯡ ꯑꯝ ꯆꯥꯅꯤꯡꯕꯅꯦꯕ ꯀꯩ ꯀꯃꯥꯏ ꯁꯦꯝꯃꯤꯅꯣ ꯈꯪꯗꯦ ꯃꯥꯏ ꯁꯤꯡ ꯁꯤꯡ ꯑꯆꯥꯔꯒ ꯇꯧꯔ ꯇꯧꯔ ꯇꯧꯕꯅꯦꯕ ꯑꯗꯣ ꯑꯗꯨꯖꯨ ꯍꯥꯞꯄ ꯍꯥꯞꯄ ꯍꯥꯞꯄꯨ ꯍꯥꯄ ꯍꯥꯄꯨꯑꯥꯗꯤ ꯍꯥꯞꯄꯛꯀꯦ ꯍꯥꯏꯗꯤ ꯃꯍꯥꯎ ꯇꯪꯉꯣꯕ ꯍꯥꯎꯅꯦꯕ
ꯄꯦꯀꯦꯠ ꯑꯅꯤꯒꯨꯝꯕ ꯀꯣ ꯍꯥꯞꯄꯑꯣ ꯑꯗꯣ ꯑꯩ ꯀꯩꯅꯣꯒꯨꯝꯕꯗꯤ ꯆꯥꯅꯤꯡꯗꯦ ꯍꯩꯇꯨꯞꯀꯨꯝꯕ ꯍꯩꯕꯨꯡꯒꯨꯝꯕ ꯗꯨꯔ ꯍꯥꯞꯄꯛꯑꯅꯣ ꯍꯧꯖꯤꯛꯁꯤ ꯍꯩꯀꯨ ꯑꯣꯏꯅ ꯍꯥꯎꯋꯦ ꯈꯪꯕꯗꯨꯒ ꯍꯩꯅꯧꯒꯤꯗꯨꯒ ꯇꯪ ꯍꯥꯞꯄꯑꯣ ꯍꯥꯏꯗꯤ ꯂꯨꯄꯥ ꯌꯥꯡꯈꯩ ꯌꯥꯡꯈꯩꯒꯤ ꯑꯣꯏꯒꯦꯔꯥ ꯄꯦꯀꯦꯠ ꯃꯆꯥ ꯃꯆꯥ ꯁꯥꯔꯛꯇ꯭ꯔꯁꯨ ꯌꯥꯏꯌꯦꯕ ꯑꯗꯨꯝ ꯑꯩꯅ ꯗꯨꯝ ꯑꯥꯗꯩ ꯊꯣꯛꯀꯥꯛꯇꯥ ꯂꯩꯍꯧꯋꯦ ꯀꯧꯇꯥꯗ ꯑꯗꯨꯝ ꯍꯥꯟꯖꯤꯜꯂ ꯊꯝꯃꯨꯕ ꯌꯥꯏꯗꯅ ꯑꯗꯨꯃꯥꯏꯅ ꯁꯨꯃꯥꯏ ꯇꯧꯔꯣ ꯍꯩꯅꯧꯗꯨꯅꯅꯦ ꯂꯨꯄꯥ ꯌꯥꯡꯈꯩꯒꯤ ꯑꯃ ꯍꯩꯀꯨꯗꯨ ꯈꯔ ꯀꯪꯕ ꯀꯨꯏꯅ ꯊꯝ ꯌꯥꯗꯣꯕꯗꯣ ꯑꯗꯨꯅ ꯂꯨꯄꯥ ꯆꯥꯝꯃꯒꯤ ꯂꯧꯕꯤꯔꯛꯑꯣ
ꯍꯣꯏ ꯃꯥꯏꯗꯣ ꯃꯥꯏꯟ ꯇꯧꯕꯅꯦ ꯃꯥꯏ ꯀꯧꯇꯥꯗꯁꯨ ꯌꯣꯟꯕꯅꯦꯕ ꯑꯗꯩ ꯒ꯭ꯔꯥꯝꯗ ꯑꯣꯜꯂꯁꯨ ꯌꯣꯟꯕꯅꯦꯕ ꯑꯩꯈꯣꯏꯅ ꯁꯨꯝ ꯌꯣꯟꯕ ꯌꯨꯝꯂꯛꯀ ꯀꯩꯗ ꯌꯣꯟꯕꯗꯗꯤ ꯄꯤꯀꯦꯠꯇ ꯍꯥꯜꯂ ꯌꯣꯂꯤꯗꯅ ꯑꯗꯩ ꯃꯥꯒꯤ ꯀꯩꯅꯣꯗꯨꯗꯩ ꯂꯩꯔꯗꯤ ꯑꯗꯨꯝ ꯑꯗꯨꯝ ꯑꯗꯤ ꯃꯑꯣꯡ ꯂꯧ ꯌꯥꯕꯅꯦ ꯍꯥꯏꯗꯤ ꯌꯥꯡꯈꯩꯒꯤ ꯂꯧꯔꯁꯨ ꯆꯥꯝ ꯂꯧꯔꯁꯨ ꯑꯗꯨꯝ ꯌꯥꯑꯦꯕ ꯑꯗꯨ ꯃꯥꯏ ꯒ꯭ꯔꯥꯝꯗ ꯁꯨ ꯑꯣꯟꯂ ꯌꯣꯟꯕꯅꯦꯕ ꯑꯗꯣ ꯍꯪꯗꯤ ꯍꯪꯀꯦ ꯅꯪ ꯅꯪ ꯀꯩꯅꯣ ꯇꯧꯔꯗꯤ
ꯃꯤꯁꯀꯤꯠꯇꯨꯁꯨ ꯍꯥꯎꯋꯦ ꯍꯥꯏꯇꯥꯗꯤ ꯑꯗꯨꯝ ꯑꯃꯅꯤ ꯄꯤꯀꯦꯠ ꯍꯥꯞꯄꯑꯁꯨ ꯌꯥꯏ ꯑꯗꯣ ꯑꯩꯅ ꯍꯥꯏꯠ ꯈꯔ ꯌꯥꯝ ꯄꯥꯝꯃꯤ ꯁꯤꯗꯤ ꯍꯨꯖꯤꯛꯀꯤ ꯍꯩꯀꯨꯒ ꯍꯩꯅꯧꯒꯗꯨꯅꯦꯕ ꯑꯗꯨꯅ ꯑꯗꯨꯝ ꯌꯦꯡꯉꯣ ꯍꯥꯎꯋꯦ ꯍꯥꯏꯇꯥꯔꯗꯤ ꯗꯨ ꯑꯃꯅꯤꯀꯣ ꯍꯥꯞꯄꯑꯣ
ꯍꯣꯏ ꯍꯥꯞꯄꯒꯦ ꯍꯥꯞꯄꯒꯦ ꯑꯗꯨꯏ ꯄꯣꯠꯇꯣ ꯍꯥꯞꯄ ꯑꯇꯣꯞꯄ ꯀꯩꯀꯩ ꯍꯥꯞꯄꯛꯇꯣ ꯂꯩꯔꯤꯒꯦ ꯍꯥꯏꯗꯤ ꯑꯈꯣꯏ ꯁꯣꯝꯗ ꯑꯣꯏꯔꯁꯨ ꯅꯪꯒꯤ ꯑꯗꯨꯗꯩ ꯅꯪ ꯀꯩꯅꯣꯗꯨꯗꯤ ꯍꯥꯞꯄꯩꯀꯣ ꯑꯆꯥꯔ ꯑꯩꯅ ꯁꯦꯝꯕꯗꯣ ꯀꯩꯅꯣꯒꯤ ꯑꯣꯛꯀꯤ ꯑꯆꯥꯔꯗꯣ
ꯍꯣꯏ ꯅꯪꯅ ꯄꯤꯖꯅꯤꯡꯉꯒꯅ ꯈꯔ ꯀꯣꯛ ꯍꯥꯞꯄꯛꯑꯣ
ꯍꯣꯏ ꯑꯗꯨ ꯍꯥꯞꯄꯛꯑꯒꯦ ꯑꯇꯣꯞꯄ ꯀꯩ ꯀꯩ ꯍꯥꯞꯅꯉꯥꯏ ꯂꯩꯒꯦꯅꯣ ꯅꯪꯁꯨ ꯈꯜꯂꯣ ꯑꯗꯨꯒ ꯑꯝ ꯍꯥꯏꯔꯛꯑꯣ ꯃꯔꯛ ꯃꯔꯛꯇ ꯑꯗꯨꯝ
ꯍꯣꯏ ꯑꯇꯣꯞꯄ ꯍꯥꯏꯁꯦ ꯑꯗꯨꯝ ꯕꯨꯖꯤꯌꯥꯒꯨꯝꯕꯗꯤ ꯒꯨꯝꯕ ꯕꯖꯥꯔꯗꯩ ꯂꯩꯔꯅꯤ ꯀꯪꯂꯥꯗꯨꯁꯨ ꯌꯥꯝ ꯄꯨꯔꯣꯏꯕ ꯍꯥꯏꯗꯤ ꯇ ꯁꯥꯕꯒꯤ ꯍꯦꯛꯇ ꯁꯨꯠꯂꯛꯑꯦ ꯑꯗꯨꯅ ꯅꯣꯏ ꯏꯅꯦꯗꯣ ꯍꯥꯏꯒ꯭ꯔꯣ ꯃꯥꯏꯖꯨ ꯄꯣꯠ ꯂꯩꯗꯣ ꯈꯣꯠꯇꯣꯕ ꯀꯪꯍꯟꯗꯣ ꯈꯣꯠꯇꯧꯕ ꯌꯥꯎ ꯇꯥꯔ ꯗꯤ ꯅꯣꯡꯅꯤꯅꯤ ꯋꯥꯠꯂꯤ ꯀꯥꯟꯗ ꯇꯧꯅꯕ ꯑꯗꯨ ꯅꯪ ꯄꯣꯠ ꯊꯤꯜꯂꯝꯗꯥꯏꯗꯣ ꯑꯗꯨꯗ ꯑꯗꯨꯝ ꯄꯥꯎ ꯐꯥꯎꯔꯛꯑꯣ ꯍꯥꯏꯗꯤ ꯑꯩꯒ ꯊꯦꯡꯅꯍꯧꯗ꯭ꯔꯗꯤ ꯑꯃꯨ ꯅꯨꯡꯉꯥꯏ ꯇꯦꯗꯅ ꯑꯗꯨꯗꯤ ꯑꯩꯁꯨ ꯊꯝꯃꯒꯦ
ꯍꯣꯏ ꯍꯣꯏ ꯑꯩꯁꯨ ꯏꯅꯥꯎꯄꯥꯗꯨꯗꯁꯨ ꯍꯥꯏꯒ꯭ꯔꯒꯦ ꯅꯪꯁꯨ ꯇꯧꯔꯣ ꯑꯗꯨꯃꯥꯏꯟ ꯇꯧꯔꯁꯤ ꯑꯥꯎ ꯊꯝꯃꯣ ꯊꯝꯃꯣ